ꯀ꯭ꯔꯣꯛ
ꯇꯥꯔꯦ ꯇꯥꯔꯦ
ꯑꯣ ꯑꯩ ꯍꯧꯗꯣꯛꯍꯣꯡꯗꯣꯛꯕ ꯈꯣꯡꯗ ꯗ꯭ꯔꯦꯁꯤꯡ ꯇꯧꯔꯝꯃꯒꯅꯦ ꯑꯃꯃꯨꯛ ꯀꯣ ꯇꯧ ꯂꯩꯔꯝꯃꯤꯅꯦ ꯍꯥꯏꯕ ꯁꯦꯒꯥꯏꯔꯒ ꯃꯥꯅ ꯂꯣꯏ ꯊꯗꯠꯇꯅ ꯑꯥ ꯂꯦꯛꯊꯠꯇꯅ ꯊꯧꯔꯤ ꯊꯧꯔꯥꯡꯒꯗꯣ ꯃꯔꯤ ꯃꯔꯥꯡꯒꯗꯣ ꯂꯣꯏ ꯆꯤꯡꯊꯠꯇꯅ ꯂꯩꯔꯝꯃꯤꯕ
ꯍ ꯑꯦ ꯄꯤꯗ꯭ꯔꯕꯣ ꯀꯩꯅꯣ
ꯌꯦꯠꯂꯦꯕꯀꯣ ꯑꯗ ꯃꯥꯒꯤ ꯀꯩꯅꯣꯗꯣ ꯗ꯭ꯔꯦꯁꯤꯡ ꯉꯁꯤꯗꯣ ꯃꯥꯒꯤ ꯀꯩꯅꯣꯗꯣ ꯕꯦꯟꯗꯦꯖꯇꯣ ꯈꯤꯇꯪ ꯆꯥꯎꯕ ꯑꯗꯣ ꯈꯔ ꯀꯣꯝꯕ ꯃꯥꯜꯂꯦꯕ ꯌꯦ ꯑꯗꯣ ꯃꯥꯒꯤ ꯉꯔꯥꯡꯅꯤ ꯂꯨꯄꯥ ꯇꯔꯥ ꯄꯤꯕ ꯃꯆꯥꯗꯨꯅ ꯌꯦꯠꯄꯅꯦꯕ ꯑꯗꯣ ꯉꯁꯤꯗꯤ ꯈꯤꯇꯪ ꯆꯥꯎ ꯎꯅ ꯌꯦꯠꯂꯨꯕꯗ ꯑꯗꯥ ꯃꯥꯁꯦ ꯃꯈꯣꯡꯗꯣ ꯀꯣꯝꯂꯤ ꯀꯣꯝꯂꯤ ꯇꯧꯔꯤꯔꯥ ꯆꯥꯟꯅꯗ꯭ꯔꯤꯔꯥ ꯑꯃꯗꯤ ꯇꯧꯔꯦ ꯂꯥꯛꯁꯟꯕ ꯅꯨꯡ ꯅꯨꯡꯉꯥꯏꯇꯕꯗꯣ ꯑꯗꯣ ꯃꯥꯗꯣ ꯂꯣꯏ ꯆꯦꯛꯛꯊꯠꯂꯒ ꯍꯦꯛꯇꯥ ꯇꯧꯕꯁꯦ ꯃꯥꯏꯁꯦ ꯈꯤꯇꯪ ꯃꯥꯒꯤ ꯁꯌꯣꯜꯗꯣ ꯑꯅꯧꯕ ꯆꯣꯡꯈꯠꯂꯛꯇ꯭ꯔꯤꯐꯧꯗꯤ ꯇꯧꯕꯤꯗꯣꯏꯝ ꯃꯥꯜꯂꯦ ꯑꯅꯧꯕ ꯍꯥꯏꯗꯤ ꯃꯗꯣ ꯄꯠꯊꯕꯗꯣ ꯈꯔ ꯀꯟꯈꯠꯂꯛꯄꯩ ꯇꯥꯏꯃꯤꯡꯗꯨꯗ ꯄꯣꯠ ꯇꯨꯏꯅꯤ ꯍꯥꯏꯌꯦꯕ ꯇꯥꯕꯗꯨꯗꯤ ꯑꯗꯨꯃꯥꯏꯅ ꯑꯗꯨꯒꯤ ꯏꯁ꯭ꯇꯦꯖ ꯐꯥꯎꯗꯤ ꯃꯥꯁꯦ ꯊꯝꯃꯣ ꯍꯥꯏꯕ ꯃꯥꯜꯂꯦꯕ ꯑꯗꯣ ꯑꯃꯨꯛꯇꯪꯗꯤ ꯆꯦꯛ ꯇꯧꯍꯟꯗꯗꯤ ꯌꯥꯔꯣꯏ ꯃꯣꯏꯗ ꯁꯤ ꯐꯛ ꯐꯒꯠꯂꯤꯔꯥ ꯐꯒꯠꯇ꯭ꯔꯤꯔꯥ ꯑꯥ ꯍꯥꯏꯗꯤ ꯐꯒꯠꯂꯔ
ꯃꯣꯏꯗꯤ ꯌꯦꯒ ꯈꯪꯉꯅꯤꯌꯦ
ꯍꯥꯏꯗꯤ ꯐꯣꯠꯄ ꯌꯥꯏ ꯌꯥꯗꯦ ꯑꯗꯣ ꯑꯗꯨꯒꯤ ꯀꯩꯅꯣꯗꯨꯗ ꯎꯔꯀꯥꯟꯗ ꯀꯩꯅꯣ ꯇꯧꯗꯣꯏꯅꯤꯗꯅ ꯄꯪꯗꯥꯍꯜꯂꯒ ꯐꯣ ꯆꯠꯇꯣꯏꯅꯦ ꯍꯥꯏꯌꯦꯕ ꯃꯣꯏꯅ
ꯎꯝ ꯑꯗꯨ ꯑꯣꯏꯔꯗꯤ ꯀꯩꯁꯨ ꯇꯧꯔꯣꯏꯗ ꯄꯨꯡꯊꯔꯒ ꯐꯥꯎꯒꯗꯕ ꯑꯣꯏꯇꯥꯔꯗꯤ
ꯎꯝ ꯑꯗꯣ ꯐꯣꯠꯆꯟꯈ꯭ꯔꯒꯗꯤ ꯁꯦꯒꯥꯏꯕꯗꯨ ꯎꯗ꯭ꯔꯗꯤ ꯃꯣꯂꯣꯝ ꯇꯩꯕꯁꯨ ꯑꯣꯏꯁꯜꯂꯛꯇꯣꯏ ꯃꯥꯜꯂꯦꯕ
ꯎꯝ
ꯁꯦꯒꯥꯏꯔꯒ ꯀꯥꯔꯒ ꯂꯩꯃꯤ
ꯑꯁ ꯑꯗꯨ ꯌꯦꯡꯕ ꯅꯨꯡꯉꯥꯏꯔꯝꯃꯣꯍ‌ꯦ ꯍꯧꯗꯣꯡꯗꯨꯗꯤ
ꯑꯁ ꯅꯨꯡꯉꯥꯏꯇꯦ ꯅꯨꯡꯉꯥꯏꯇꯕꯕꯨ
ꯑꯣ ꯑꯁ ꯑꯃꯥ ꯑꯃꯥ ꯃꯄꯤ ꯑꯃ ꯂꯩ ꯍꯥꯏꯕꯗꯨꯗꯤ ꯅꯥꯏ ꯍꯥꯏꯕꯗꯤ ꯐꯥ ꯐꯥꯈꯔ ꯐꯈ꯭ꯔꯕꯣ
ꯃꯥꯕꯨꯗꯤ ꯐꯔꯦ ꯃꯁꯥ ꯈꯤꯡ ꯈꯤꯡ ꯂꯥꯎꯔꯦ ꯁꯥꯟꯅꯕꯋꯣ ꯆꯦꯟꯕꯋꯣ ꯆꯣꯡꯕꯋꯣ ꯑꯃꯨꯛꯇꯣꯏꯕ ꯑꯗꯩ ꯃꯥꯗꯤ ꯚꯦꯛꯁꯤꯅꯦꯁꯟꯁꯨ ꯇꯧꯈ꯭ꯔꯦ
ꯑꯣ ꯍꯧꯖꯤꯛꯀꯤ ꯑꯁꯨꯣꯛꯄꯨꯗꯤ ꯇꯧꯗ꯭ꯔꯤꯕ
ꯑꯁꯣꯛꯄꯗꯨꯗꯤ ꯇꯧꯗ꯭ꯔꯤ ꯃꯥꯁꯨ ꯇꯧꯕꯤꯒꯦꯗꯤ ꯈꯜꯂꯦ ꯑꯗꯣ ꯍꯧꯖꯤꯛ ꯇꯧꯗ꯭ꯔꯤ ꯃꯄꯤꯗꯨꯗꯤ ꯇꯧꯈ꯭ꯔꯦ ꯑꯗꯨꯒ ꯍꯌꯦꯡ ꯀꯩꯅꯣ ꯗꯦꯠ ꯊꯥꯔꯇꯤꯟꯗ ꯃꯣꯏꯒꯤ ꯀꯩꯅꯣꯅꯤ ꯇꯤꯟ ꯍꯤꯗꯥꯛ ꯑꯃꯝꯇꯪꯒ ꯊꯥꯡꯉꯅꯦꯕ
ꯍꯂꯝ ꯀꯌꯥ ꯂꯩꯔꯤꯅꯣ
ꯍꯧꯗꯣꯡ ꯃꯄꯤ ꯑꯍꯨꯝ ꯂꯩ ꯑꯃꯨꯛ ꯉꯥꯛꯇꯅꯤ ꯃꯆꯥ ꯇꯔꯥ ꯄꯣꯄꯁꯁꯤꯂꯣꯏ ꯄꯤꯊꯣꯛꯅꯈꯤꯕꯒ ꯁꯤꯕ ꯑꯃꯅꯤ ꯌꯥꯎꯈꯤꯕ ꯑꯗꯨꯒ ꯃꯆꯥ ꯑꯅꯤꯗ ꯉꯥꯏꯔꯦ
ꯑꯥ
ꯑꯗꯨꯅ ꯃꯆꯥ ꯑꯅꯤꯁ
ꯃꯆꯥ ꯑꯅꯤꯁꯨꯗꯤ ꯀꯩꯁꯨ ꯇꯧꯗꯕ꯭ꯔꯥ
ꯃꯆꯥ ꯑꯅꯤꯁꯦ ꯇꯧꯕꯔꯤ ꯇꯧꯗꯦꯗꯣ ꯑꯃꯗꯤ ꯃꯊꯤ ꯀꯟꯅ ꯐꯥꯏꯚ ꯣꯏ ꯈꯣꯠꯄꯣꯏ ꯇꯧꯋꯦ ꯑꯗꯣ ꯃꯥꯁꯦ ꯤ ꯍꯤꯗꯥꯛꯁꯦ
ꯑꯗ ꯌꯥꯝ ꯃꯥꯟꯅꯩ ꯍꯥꯏꯕꯗꯣ ꯂꯥꯏꯅꯥꯗꯣ ꯁꯤ ꯁꯤꯗ ꯅꯥꯟ ꯇꯧꯅꯩ ꯍꯥꯏꯕꯅꯤꯅꯦ ꯑꯩꯒꯗ ꯂꯣꯏꯕꯗꯣ ꯁꯤ ꯇꯧꯔꯛꯀꯗ꯭ꯔꯅ ꯅꯨꯡꯁꯥ ꯌꯥꯝ ꯊꯤꯑꯕ ꯃꯣꯏ ꯌꯥꯝ ꯄꯇ ꯄ ꯁꯤꯒꯂꯦ ꯑꯗꯨꯒ
ꯑꯦ ꯑꯗ ꯄ ꯆꯥꯔ ꯊꯤꯌꯦ ꯍꯧꯗꯣꯛꯑꯒꯁꯦ ꯍꯦꯛꯇ ꯣꯔꯥꯗꯨꯒꯩ ꯁꯤꯕꯤꯅꯤ ꯀꯩꯅꯣ
ꯂꯩꯦꯔꯤ
ꯑꯗꯣ ꯍꯧꯖꯤꯛꯀꯥꯟꯁꯤꯦ ꯈꯪꯗꯦꯅꯦ ꯍꯨꯏ ꯎꯝ ꯍꯨꯏꯎꯗꯣꯡꯁꯦ ꯍꯧꯖꯤꯛ ꯍꯧꯖꯤꯛ ꯀꯥꯟꯁꯦ ꯃꯤꯁꯤꯡꯁ ꯌꯥꯝ ꯂꯨ ꯂꯨ ꯇꯧꯅꯔꯛꯑꯦ
ꯀꯥꯟꯅꯕ ꯐꯁꯨ ꯍꯧꯪꯖꯣꯛꯕꯤꯔꯤ ꯌꯥꯎꯧꯕ ꯍꯨꯏꯗꯒꯤꯁꯨ
ꯊꯥꯏꯅꯗꯤ ꯀꯩꯁꯨ ꯂꯨꯅꯒ ꯂꯨꯅꯒ ꯇꯧꯅ ꯄꯣꯠꯠꯇꯦꯗ ꯑꯗꯨꯝ ꯄꯪꯂꯣꯏ ꯂꯣꯏꯔꯤꯕ ꯑꯗꯨꯅꯤꯗ ꯑꯗꯣ ꯍꯧꯖꯤꯛꯀꯥꯟꯗꯤ ꯍꯦꯛꯇ ꯍꯈꯏ ꯍꯧꯗꯣꯡꯁꯤꯗ ꯍꯦꯛꯇ ꯑꯔꯣꯏꯕꯤ ꯊꯥꯔꯒ ꯄꯩꯁꯥꯒꯁꯦ ꯑꯔꯣꯏꯕꯤ ꯊꯥꯗꯗꯅ ꯑꯦ ꯇꯩ ꯂꯥꯏꯔꯤ ꯑꯣꯞ ꯄ꯭ꯔꯁꯦꯟꯒꯠ ꯇꯧꯋꯦ ꯍꯥꯏꯕ
ꯑꯉꯥꯡ ꯀꯩꯅꯣ ꯀꯩꯗꯧꯕꯒꯤ ꯑꯣꯄꯔꯦꯁꯟꯗꯤ
ꯑꯗꯥ ꯈꯥꯎ ꯂꯧꯣꯊꯣꯛꯇꯣꯏꯕ
ꯎꯝ ꯅꯪꯁꯨ ꯀꯥ ꯋꯥ ꯋꯥ ꯆꯜꯂꯦ ꯑꯩ ꯁ ꯀꯥꯎ ꯋꯥ ꯆꯜꯂꯦ ꯇꯧꯔꯤꯁꯦ ꯑꯁ ꯑꯩꯁꯨꯅꯦ ꯋꯥꯏꯅꯦ ꯑꯩꯗꯤ ꯑꯥ ꯀꯩꯅꯣꯗ ꯆꯠꯂꯨꯕ ꯏꯃꯥꯟꯅꯕꯤꯒ ꯄꯣꯁ ꯑꯣꯐꯤꯁꯇꯅꯦ
ꯑꯥ
ꯏꯆꯦꯒꯤ ꯃꯆꯥꯒ ꯃꯣꯏꯒꯤ ꯑꯩꯈꯣꯏꯒꯤ ꯏꯁꯀꯤꯝ ꯑꯃꯈꯛ ꯂꯩꯌꯦ ꯀꯩꯅꯣꯅ ꯚꯥꯔꯠ ꯁꯔꯀꯥꯔꯒꯤ ꯃꯈꯥꯗ ꯇꯧꯕ ꯏꯁꯀꯤꯝ ꯍꯥꯏꯇꯥꯔꯦ ꯄꯣꯁ ꯑꯣꯐꯤꯁꯇ ꯑꯗꯨ ꯃꯌꯥꯝꯅ ꯁꯨꯝ ꯑꯦꯀꯥꯎꯟ ꯑꯃ ꯍꯥꯡꯉꯒꯉꯥꯡꯒꯤ ꯑꯦꯀꯥꯎꯟ ꯍꯥꯡꯉꯒ ꯄꯩꯁꯥ ꯐꯤꯛꯁ ꯗꯗꯤꯄꯣꯖꯤꯠ ꯑꯣꯏꯩ ꯇꯧꯔ ꯊꯝꯃꯒ ꯆꯍꯤ ꯀꯨꯟꯃꯥꯊꯣꯏ ꯁ ꯆꯨꯞꯅ ꯊꯝꯃꯒ ꯃꯣꯏ ꯑꯗꯨ ꯏꯟꯇꯔꯦꯁ ꯆꯥꯎꯔꯦ
ꯂꯨꯄꯥ ꯂꯥꯛꯈ ꯀꯌꯥꯃꯨꯛ ꯑꯣꯏꯗꯦꯕ
ꯑꯗꯨ ꯆꯥꯎꯧꯔꯥꯛꯅ ꯍꯣꯠꯄꯗ ꯃꯣꯏꯅ ꯊꯝꯃꯤꯕ ꯑꯦꯃꯥꯎꯟꯗꯨꯒꯤ ꯃꯇꯨꯡ ꯏꯟꯅꯗꯤ ꯁꯥꯗꯣꯏꯅꯦꯕ ꯄꯩꯁꯥꯗꯣ ꯌꯥꯝ ꯌꯥꯝ ꯍꯥꯞꯆꯜꯂꯦ ꯌꯥꯝ ꯌꯥꯝꯕꯗꯨꯒꯤ ꯃꯥꯒꯤ ꯗ꯭ꯔꯦꯁ ꯀꯥꯖꯔꯅꯤ
ꯑꯦꯃꯥꯎꯟ ꯍꯥꯏꯁꯦ ꯊꯥꯒꯤ ꯑꯣꯏꯅ ꯍꯥꯞꯇꯣꯏꯔꯣ ꯆꯍꯤꯒꯤ ꯑꯣꯏꯅ ꯍꯥꯞꯇꯣꯏꯔꯣ
ꯆꯍꯤꯒꯤ ꯑꯣꯏꯅꯅꯦ ꯃꯣꯏꯅ ꯍꯥꯏꯔꯤꯁꯦ ꯆꯍꯤꯒꯤ ꯑꯣꯏꯅꯅꯦ ꯎ ꯂꯤꯁꯤꯡ ꯑꯃꯗꯒꯤꯗꯤ ꯇꯥꯕ ꯌꯥꯗꯦ ꯁꯤꯅꯦꯕ ꯋꯥꯟ ꯊꯧꯖꯟꯗꯒ ꯏꯔꯤ ꯇꯗ ꯊꯥꯎꯖꯟꯗꯤ ꯃꯤꯅꯤꯃꯝꯗ ꯋꯥꯟ ꯊꯥꯎꯖꯟ ꯊꯝꯃꯣ ꯍꯥꯏꯕ ꯑꯗꯩ ꯃꯔꯛꯁꯤꯗ ꯑꯩꯈꯣꯏꯅ ꯊꯥ ꯈꯨꯗꯤꯡꯒꯤ ꯑꯩꯈꯣꯏꯅ ꯂꯤꯁꯤꯡ ꯇꯔ ꯍꯥꯀꯦ ꯀꯨꯟ ꯍꯥꯀꯦ ꯀꯨꯊ꯭ꯔꯥ ꯍꯥꯥꯎ
ꯌꯥꯑꯦꯕ
ꯑꯥ ꯑꯗꯨꯗꯤ ꯑꯩꯈꯣꯏꯒꯤ ꯑꯄꯥꯝꯕ ꯉꯝꯖ ꯉꯝꯖꯕ ꯑꯗꯨꯝ ꯍꯥꯞꯄꯅꯤꯅ ꯑꯗꯨꯗꯤ ꯂꯨꯄꯥ ꯂꯥꯛ ꯑꯃ ꯊꯝꯃꯦ ꯈꯜꯂꯣꯕꯀꯣ ꯑꯩꯈꯣꯏꯅ ꯊꯥ ꯑꯝꯗ ꯑꯗꯨ ꯂꯨꯄꯥ ꯂꯥꯑ ꯑꯃ ꯊꯝꯕꯁꯦ ꯑꯗꯨꯒꯤ ꯁꯦꯟꯗꯣꯏꯁꯦ ꯑꯥꯏꯠ ꯄꯥꯔꯁꯦꯟ ꯀꯥꯗꯣꯏꯅꯦꯕ ꯑ ꯑꯩꯠ ꯄꯥꯔꯁꯦꯟꯗꯣ ꯊꯥ ꯈꯨꯗꯤꯡꯒꯤ ꯂꯨꯄꯥ ꯂꯥꯛꯑꯒꯦ ꯑꯩꯥꯏꯠ ꯄꯥꯔꯁꯦꯟꯗꯤ ꯂꯤꯁꯤꯡ ꯀꯌꯥ ꯇꯥꯔꯦ ꯂꯤꯁꯤꯡ ꯅꯤꯄꯜ ꯇꯥꯗ꯭ꯔꯥ ꯁ ꯏꯄꯥꯟ ꯇꯥꯣꯏꯅꯦꯃ ꯑꯗꯨꯃꯥꯏꯅ ꯑꯗꯨꯒꯤ ꯄꯣꯠꯇꯣ ꯄꯥꯔꯀꯥꯟꯗꯗꯤ ꯌꯥꯝ ꯊꯤꯅ ꯄꯩꯁꯥꯗꯣ ꯆꯥꯎꯔꯦꯕ ꯑꯗꯨꯅ ꯆꯍꯤ ꯀꯨꯟꯒ ꯃꯥꯊꯣꯏ ꯆꯨꯞꯅ ꯊꯝꯃꯛꯄꯗꯗꯤ ꯑ ꯐꯅꯌꯥꯝ ꯐꯪꯉꯣꯏꯗ꯭ꯔꯣ ꯑꯗꯣ ꯚꯥꯔꯠ ꯁꯔꯀꯥꯔꯅ ꯅꯨꯄꯤ ꯃꯆꯥ ꯈꯛꯇꯒꯤ ꯀꯥꯟꯅꯕ ꯄꯤꯕ ꯍꯥꯏꯇꯥꯔꯦ ꯁꯤꯒꯤꯁꯦ ꯏꯁꯀꯤꯝꯁꯦ
ꯑꯣ ꯍꯧꯖꯤꯛꯀꯥꯟꯁꯦ ꯅꯨꯄꯤꯒꯤꯗ ꯌꯥꯝꯅ ꯀꯩꯅꯣ ꯇꯧꯏꯤꯅꯦꯍ ꯑꯩꯈꯣꯏꯒꯤ ꯍꯥꯏꯗꯤ ꯕꯦꯇꯤ ꯕꯆꯥꯎ ꯑꯗꯨ ꯑꯗꯥꯎ ꯑꯗꯥ ꯑꯗꯥꯅ ꯃꯌꯥꯝ ꯊꯣꯛꯇ꯭ꯔꯣ
ꯊꯣꯛꯏ ꯊꯏ
ꯅꯨꯄꯤꯗ ꯀꯩꯅꯣ ꯇꯧꯕ ꯈꯨꯗꯣꯡꯆꯥꯥꯕ ꯄꯤꯕꯗ
ꯊꯣꯛꯑꯦ ꯊꯣꯛꯑꯦ
ꯅꯨꯄꯤ ꯑꯗꯒꯤ ꯅꯨꯄꯤꯥ ꯀꯩꯀꯩꯅꯣ ꯌꯥꯝ ꯏꯁꯀꯤꯝ ꯌꯥꯝ ꯊꯣꯛꯄꯅꯤꯅꯦ ꯅꯨꯄꯤꯒꯤ
ꯑꯗꯨꯅꯦ ꯍꯥꯏꯁꯦ ꯑꯗꯒꯤꯗꯤ ꯅꯨꯄꯤꯁꯤꯗ ꯈꯔ ꯀꯩꯅꯣ ꯇꯧꯕꯤꯗꯅ ꯉꯁꯥꯏꯒꯤ ꯄꯣꯠꯇꯣ ꯀꯩ ꯍꯥꯏꯅꯤ ꯃꯌꯥꯝꯅ ꯁꯨꯝ ꯅꯨꯄꯤꯗ ꯁꯣꯊ ꯁꯣꯠꯊ ꯁꯣꯊꯩꯗꯅ ꯇꯧꯋꯤꯗꯅꯀꯣ ꯑꯗꯨꯅꯤꯗ ꯑꯗꯨꯒꯤ ꯆ ꯁꯔꯀꯥꯔꯁꯤꯅ ꯅꯨꯄꯤꯁꯤꯒꯤ ꯈꯤꯇꯪ ꯀꯥꯟꯅꯕ ꯄꯤꯔꯒꯗꯤ ꯑꯩꯈꯣꯏ ꯂꯩꯕꯥꯛꯁꯤꯗꯗꯤ ꯈꯪꯗꯦ ꯅꯨꯄꯤꯁꯤ ꯑꯌꯥꯝꯕ ꯅꯨꯄꯤꯁꯤ ꯈꯔ ꯁꯣꯠꯊꯅ ꯂꯩꯕꯒꯤ ꯃꯤꯠꯌꯦꯡ ꯑꯃꯗꯤ ꯑꯗꯨꯝ ꯎꯗ꯭ꯔꯣ ꯁꯣꯠꯊꯅ ꯂꯩꯕꯒꯤ ꯃꯤꯠꯌꯦꯡ ꯑꯃꯗꯤ ꯑꯗꯨꯝ ꯎꯏꯌꯦꯕ ꯑꯗꯨꯗꯨꯅ
ꯍꯧꯖꯤꯛꯀꯥꯟꯗꯤ ꯌꯨꯝ ꯄꯥꯟ ꯀꯩ ꯍꯥꯏꯕ ꯂꯩꯁꯥꯕꯤ ꯌꯨꯝ ꯄꯥꯟꯗꯅ ꯂꯩꯔꯕ ꯀꯥꯡꯕꯨꯒꯤꯁꯨ ꯄꯦꯟꯁꯤꯟ ꯀꯥꯏꯅ ꯑꯃ ꯂꯩ ꯃꯥꯜꯂꯦꯅꯦ ꯏꯁꯀꯤꯝ ꯃꯣꯏ ꯀꯥꯟꯅ
ꯑꯦ ꯑꯃ ꯈꯪꯗꯦ ꯍꯥꯏꯗꯤ ꯀꯣ ꯑꯩꯗꯤ ꯃꯗꯨ ꯃꯗꯨꯗꯤ ꯀꯥꯏ ꯈꯪꯗꯦ ꯂꯩꯈꯤꯗꯦ ꯍꯥꯏ ꯣꯕ ꯀꯥꯔꯗꯅꯦꯅꯦ ꯖꯣꯕ ꯀꯥꯔꯠꯁꯨ ꯃꯌꯥꯝ ꯂꯣꯀꯥꯀꯤꯁꯤꯁꯨ ꯀꯥꯝꯕꯗ ꯌꯥꯝ ꯀꯥꯟꯅꯕꯖꯥꯠꯅꯤꯗ ꯊꯥ ꯈꯨꯗꯤꯡꯒꯤ ꯁ ꯑꯀꯥꯅ ꯄꯤꯊꯔꯁ ꯃꯊꯪ ꯃꯌꯥꯝꯁꯦ ꯈꯨꯗꯤꯡꯒꯤ ꯆꯍꯤ ꯑꯃꯒꯤ ꯃꯅꯨꯡꯗ ꯅꯨꯃꯤꯠ ꯑꯁꯨꯛꯅꯤ ꯀꯥꯏꯅ ꯁꯨꯕ ꯀꯥꯏꯅ ꯇꯧꯋꯤꯗꯅ ꯑꯗꯣ ꯇꯁꯦꯡꯅ ꯑꯩꯈꯣꯏꯅ ꯁꯨꯕ ꯌꯥꯎꯔꯒ ꯐꯖꯅꯅ ꯇꯧꯔꯗꯤ ꯁꯨꯕ ꯌꯥꯎꯗꯕ ꯗꯤ ꯐꯪꯗ꯭ꯔꯤꯗꯅꯀꯣ ꯁꯨꯕ ꯐꯖꯅ ꯌꯥꯎꯔꯒ ꯇꯧꯔꯒꯗꯤ ꯑꯗꯨꯝ ꯁꯔꯀꯥꯔꯁꯤꯅꯗꯤ ꯄꯥꯕ꯭ꯂꯤꯛꯀꯤ ꯑꯗꯨꯝ ꯀꯥꯟꯅ ꯀꯥꯟꯅꯕꯗꯤ ꯃꯌꯥꯝ ꯑꯗꯨꯝ ꯄꯤꯕꯅꯤꯗ ꯏꯁꯀꯤꯝꯒꯤ ꯀꯔꯤ ꯀꯅꯣ ꯃꯣꯏ ꯑꯅꯧ ꯑꯅꯧꯕ ꯏꯁꯀꯤꯝꯁꯦ ꯃꯌꯥꯝ ꯂꯧꯊꯔꯒ ꯑꯗꯨꯝ ꯀꯩꯅꯣ ꯇꯧꯔ ꯑꯒ꯭ꯔꯋꯥꯗꯤꯒꯤ ꯑꯣꯏꯔꯣ ꯑꯗꯨꯝ ꯑꯉꯥꯡꯒꯤ ꯂꯦꯝꯅ ꯀꯌꯥ ꯑꯃ ꯄꯤꯔꯤ ꯅꯠꯇ꯭ꯔꯥ ꯄꯖꯕꯤꯤꯊꯛ ꯇꯧꯕꯒꯤ ꯑꯗꯒꯤ ꯃꯥꯅꯦ ꯑ ꯑꯩꯈꯣꯏ ꯈ ꯊꯤꯖꯤꯜꯂꯨ ꯑꯗꯨ ꯗ ꯑꯃꯨꯛꯀꯨꯞ ꯃꯇꯥꯅꯦꯅ ꯊꯤꯖꯤꯜꯂꯨꯗꯕꯁꯨ ꯀꯣꯡꯀ ꯌꯥꯝ ꯌꯥꯎꯔꯤꯃꯤꯅꯦ ꯑꯪꯒꯋꯥꯗꯤ ꯂꯩꯔꯒ ꯑꯪꯒꯋꯥꯗꯤ
ꯇꯧꯕꯕꯨꯗꯤ ꯑꯥ ꯇꯧꯕꯕꯨꯗꯤ ꯑꯗꯨꯒꯤ ꯊꯕꯛ ꯃꯌꯥꯝ ꯀꯧꯔꯤꯁꯦ ꯊꯕꯛ ꯑꯃ ꯂꯩꯔꯤꯁꯦ ꯃꯗꯨꯒꯤ ꯋꯥꯛ ꯑꯃꯗꯤꯝ ꯇꯧꯔꯝꯃꯣꯏꯗ꯭ꯔꯣ ꯀꯥꯟꯅꯕ ꯈꯨꯗꯣꯡꯆꯥꯕ ꯃꯌꯥꯝ ꯄꯤꯔꯝꯃꯣꯏꯗ꯭ꯔꯣ ꯄꯤꯐꯝ ꯊꯣꯛꯏꯅꯦꯕ
ꯄꯤꯗꯣꯅꯤ ꯄꯤꯗꯣꯅꯤ ꯑꯗꯨ ꯄꯤꯗ꯭ꯔꯗꯤ ꯀꯗꯥꯏꯗꯒꯤ
ꯑꯗ ꯑꯪꯀꯜꯋꯥꯇꯤꯒꯤ ꯍꯦꯜꯄꯔ ꯋꯥꯀꯔ ꯑꯗꯨꯗ ꯃꯌꯥꯝ ꯊꯝꯃꯤꯁꯤꯗꯤ ꯊꯕꯛ ꯂꯧꯔꯤꯁꯤꯗꯤ
ꯑꯗꯨ ꯊꯕꯛꯇꯤ ꯑꯗꯨꯝ ꯀꯥꯟꯅꯕ ꯍꯥꯏꯇꯥꯔꯦ ꯆꯦꯡ-ꯍꯋꯥꯏ ꯀꯔꯤ ꯀꯔꯥ ꯌꯦꯟꯕ ꯈꯣꯠꯄ ꯃꯌꯥꯝ ꯌꯥꯝ ꯐꯪꯉꯤꯗꯅ ꯁꯔꯀꯥꯔꯅ ꯑꯩꯈꯣꯏ ꯑꯉꯥꯡꯒꯤ ꯑꯗꯨꯝ ꯅꯦꯝꯅ ꯂꯥꯛꯑꯥ ꯂꯥꯛꯑꯥ ꯄꯤꯗ꯭ꯔꯅꯦ ꯀꯔꯦꯖꯨ ꯃꯤ ꯁꯤ ꯌꯥꯝꯈ꯭ꯔ ꯄꯣꯠꯅꯤꯕ ꯑꯪꯒꯋꯥꯗꯤ ꯍꯥꯏꯁꯦ ꯑꯈꯣꯏ ꯂꯩꯀꯥꯏ ꯈꯛ ꯅꯇꯦ ꯑꯣꯜ ꯏꯟꯗꯤꯌꯥ ꯁꯤ ꯂꯩꯔꯤꯕ ꯄꯨꯝꯅꯃꯛ ꯇꯧꯔꯛꯀꯗꯣꯏꯅꯤ
ꯊꯥꯏꯅꯗꯒꯤ ꯑꯩꯈꯣꯏꯅ ꯄꯤꯛꯏꯉꯩꯗꯒꯤ ꯑꯗꯨꯝ ꯇꯧꯔꯛꯑꯕ ꯄꯣꯠꯅꯤ ꯅꯠꯇ꯭ꯔꯥ ꯁꯤꯁꯦ
ꯃꯥꯟꯅꯦ ꯏꯁ ꯊꯥꯏꯅꯗꯤ ꯑꯩꯈꯣꯏꯁꯦ ꯂꯥꯏꯔꯤꯛ ꯇꯝꯃꯀꯥꯟꯗꯒ ꯆꯦꯡ ꯌꯥꯝ ꯐꯪꯉꯝꯃꯦꯍꯦ ꯀꯨꯜꯗ ꯊꯥꯡꯖ ꯈꯨꯗꯤꯡꯒꯤ ꯇꯧꯔꯒ ꯆꯦꯡ ꯀꯦꯖꯤ ꯑꯍꯨꯝ ꯑꯍꯨꯝꯒ ꯁꯔꯀꯥꯔꯅ ꯈꯪꯗꯦ ꯍꯧꯖꯤꯛꯀꯥꯟꯗꯤ ꯇꯧꯔꯤꯕ ꯇꯧꯗꯕ꯭ꯔ ꯈꯪꯗꯦ
ꯁꯤ ꯌꯦꯟꯕ ꯅꯨꯃꯤꯠ ꯑꯃ ꯈꯥꯏꯗꯣꯛꯏꯀꯣ
ꯑꯥ ꯊꯥ ꯑꯃꯒꯤ ꯃꯅꯨꯡꯗ ꯄꯔꯥ ꯍꯞꯇꯥꯒꯤꯔ ꯑꯩ ꯈꯪꯗ꯭ꯔꯦ ꯗꯨꯗꯤ ꯀꯥꯎꯋꯦ ꯊꯥ ꯑꯃꯒꯤ ꯃꯅꯨꯡꯗ ꯑꯣꯏꯔꯤꯕ꯭ꯔꯥ ꯀꯥꯎꯗꯤ ꯀꯥꯎꯒ꯭ꯔꯦ
ꯄꯔꯦꯡꯒ ꯂꯦꯡꯉꯒ ꯆꯦꯡꯒ ꯂꯧ ꯆꯠꯄꯗꯣ
ꯆꯦꯡ ꯀꯦꯖꯤ ꯑꯍꯨꯝ ꯑꯍꯨꯝꯒ ꯄꯤꯔꯒ ꯁꯤ ꯑꯗꯨꯁꯨ ꯁꯨꯄꯔ ꯐꯥꯏꯟ ꯑꯣꯏꯔ ꯃꯥꯜꯂꯦꯅꯦ ꯃꯣꯏ ꯍꯧꯖꯤꯛꯀꯥꯟꯗꯤ ꯚꯔ ꯁꯥꯀꯥꯔ ꯑꯕꯑꯌꯦ ꯍꯧꯖꯤꯛꯀꯥꯟꯗꯤ ꯃꯥꯅꯤ ꯨꯔ ꯏꯁꯇꯦꯠ ꯁꯔꯀꯥꯔꯁꯦ ꯑꯗꯨꯃꯥꯏꯅꯒ ꯒꯣꯔꯃꯦꯟ ꯁ꯭ꯀꯨꯜꯗꯒ ꯆꯦꯡ ꯍꯋꯥꯏ ꯀꯩꯀꯥ ꯄꯤꯕꯥ ꯇꯕ꯭ꯔꯥ ꯇꯧꯔꯤꯕ꯭ꯔꯥ ꯇꯧ
ꯇꯧꯗꯤ ꯇꯧꯔꯝꯅꯤ ꯀꯩꯅꯣ ꯇꯧꯔꯝꯅꯤ ꯍꯥꯏꯗꯤ ꯑꯩꯈꯣꯏꯅ ꯈꯪꯉꯨ ꯗꯕꯩ ꯋꯥꯅꯤ ꯍꯧꯖꯤꯛꯇꯤ ꯄ꯭ꯔꯥꯏꯕꯦꯠ ꯁ꯭ꯀꯨꯜꯅ ꯄꯨꯔꯥ ꯇ ꯈꯨꯔ ꯍꯥꯡꯗ꯭ꯉꯩ ꯂꯩꯁꯜꯂꯛꯑꯕꯅꯤꯅ ꯀꯣ
ꯎꯨꯝ ꯄ꯭ꯔꯥꯏꯚꯦꯠ ꯁ꯭ꯀꯨꯜꯗꯗꯤ ꯅꯤꯁꯥ ꯑꯥ ꯄꯩꯁꯥ ꯑꯗꯣ ꯃꯣꯏꯗꯤ ꯄꯩꯁꯥ ꯄꯥꯏꯕ ꯈꯔꯅ ꯑꯗꯨꯝ ꯐꯖꯅ ꯂꯤꯡꯈꯠꯂꯒ ꯑꯗꯨꯝ ꯇꯝꯃꯤꯗꯣ ꯑꯣꯖ ꯍꯩ ꯍꯩꯕꯗ ꯀꯧꯅꯔꯒ ꯑꯗꯨꯗꯨꯅ ꯄꯕ ꯄ꯭ꯔꯗ ꯅ ꯑꯗꯨ ꯇꯅꯔꯦꯕ ꯀꯥꯟꯅꯗ꯭ꯔꯣ ꯣ ꯃꯗꯤꯁꯨ ꯀꯩ ꯂꯣꯡ ꯒꯣꯔꯃꯦꯟꯒꯤꯁꯨ ꯑꯣꯖꯥ ꯑꯗꯨꯝ ꯑꯐ ꯑꯐꯕ ꯃꯌꯥꯝ ꯂꯩ ꯀꯩꯅꯣꯍꯦ ꯑꯩꯈꯣꯏ ꯃꯤꯡꯒꯤꯁꯨ ꯐꯔꯥꯖ ꯋꯥꯅꯤ ꯍꯌꯦꯁꯤ ꯀꯦꯟꯗꯔꯤꯌ ꯇꯧꯁꯤꯜꯂꯛꯑꯗꯤ ꯃꯤꯁꯦ ꯑꯌꯥꯝꯕꯅ ꯑꯞ ꯇꯨ ꯍꯥꯏ ꯁ꯭ꯀꯨꯜ ꯐꯥꯎꯗꯤꯤ ꯄꯥꯛꯅ ꯀꯩꯅꯣ ꯇꯧꯗꯦ ꯍꯥꯏꯔ ꯁꯦꯀꯦꯟꯗꯔꯤ ꯒꯣꯔꯃꯦꯟꯒꯤ ꯁ꯭ꯀꯨꯜꯗ ꯑꯗꯨꯝ ꯐꯕꯅꯦꯕ ꯆꯥꯗ ꯑꯃ ꯑ ꯐꯕ ꯑꯗꯨꯝ ꯂꯩꯌꯦꯕ ꯀꯣꯂꯦꯖꯀ ꯈꯅꯁꯤ ꯆꯣꯂꯛꯁꯨ
ꯀꯣꯂꯦꯖ ꯈꯪꯗꯦ ꯑꯃ ꯈꯪꯗꯦ ꯒꯣ ꯉ ꯀꯩꯅꯣ ꯇꯅꯦ ꯄ꯭ꯔꯥꯏꯚꯦꯠꯇ ꯊꯥꯛ ꯋꯥꯡꯈꯠꯂꯛꯑꯗꯤ ꯄ꯭ꯔꯥꯏꯚꯦꯠ ꯎꯄꯥꯃꯛꯇꯤ ꯀꯣ
ꯎꯝ ꯃꯥꯅꯦ ꯊꯥꯎ ꯋꯥꯡꯈꯠꯂꯗꯤ ꯄꯥꯕꯩ ꯄꯥꯝꯃꯛꯇꯦ ꯍꯥꯏꯁꯦ
ꯄ꯭ꯔꯥꯏꯚꯦꯠꯇꯣ ꯀꯆꯥ ꯑꯣꯏꯅ ꯂꯧꯔꯛꯑꯦꯕ
ꯑꯣ ꯑꯗꯣ ꯑꯩ ꯐꯣꯟ ꯑꯃ ꯂꯥꯛꯑꯦ ꯑꯝꯇ ꯄꯥꯏꯒꯦ ꯉꯥꯏꯍꯥꯛꯇꯪ ꯂꯦꯒꯦ ꯇꯧꯔꯀꯦ ꯎꯝ ꯎꯝ